ꯑꯥ
ꯑꯣ ꯅꯪꯒꯤ ꯃꯤꯡꯗꯤ ꯀꯩꯅꯣ? ꯍ ꯍ ꯍ ꯃꯥꯥꯟꯗꯦ ꯍꯦ꯫
ꯇꯥꯕ꯭ꯔꯥ?
ꯍꯣꯏ ꯇꯥꯌꯦ꯫
ꯑꯗꯨ ꯌꯥꯗꯦ꯫
ꯑꯣ ꯑꯝ ꯍꯧꯖꯤꯛ ꯑꯩ ꯑꯃ ꯃꯤ ꯑꯃꯕꯨꯗꯨ ꯀꯣꯜ ꯇꯧꯋꯦꯕ ꯑꯗꯣ ꯃꯥꯒꯤ ꯐꯣꯟꯁꯨ ꯇꯥꯕꯁꯨ ꯀꯩꯅꯣ ꯌꯥꯝ ꯂꯣ ꯇꯧꯕꯗꯣ
ꯑꯥ
ꯑꯗꯨꯝ ꯇꯧꯔꯒ ꯃꯥ ꯃꯥ ꯑꯗꯣ ꯑꯗꯨꯝ ꯍꯪ ꯍꯪꯕ ꯀꯣꯏꯁꯟ ꯑꯟꯁꯥꯔ ꯈꯛꯇ ꯄꯤꯔꯒ ꯂꯩꯑꯦ ꯑꯩ ꯌꯥꯝ ꯅꯣꯛꯅꯤꯡꯕꯅꯤ꯫ ꯍ ꯍ ꯉꯁꯤ ꯑꯩꯀꯣ ꯃꯗ ꯈꯛꯇꯅꯦꯕ ꯇꯧꯕꯗꯣ꯫
ꯎꯝ ꯎꯝ ꯫ ꯀꯩꯗꯧꯔꯤꯔꯣ ꯍꯧꯖꯤꯛ ꯅꯪ?
ꯍꯧꯖꯤꯛꯇꯤ ꯇꯦꯔꯦꯁꯇ ꯂꯩꯔꯒ ꯑꯗꯨꯝ ꯀꯣꯜ ꯇꯧꯔꯒ ꯂꯩꯌꯦ꯫
ꯑꯣ ꯑꯣ꯫
ꯅꯪꯗꯤ ꯅꯨꯡꯉꯥꯏꯌꯦꯗ ꯍꯣꯏ꯫
ꯑꯣ ꯆꯥꯛꯇꯤ ꯆꯥꯔꯕꯣ?
ꯎꯝ ꯂꯣꯏꯔꯦ꯫
ꯀꯩ ꯏꯟꯁꯥꯡ ꯆꯠꯊꯣꯛꯑꯒꯦ ꯉꯁꯤꯗꯤ?
ꯉꯁꯤ ꯉꯥ ꯆꯥꯔꯦ꯫
ꯑ ꯍꯥꯎꯋꯦꯅꯦ꯫
ꯍꯤ ꯍꯤ ꯈꯪꯗꯦ꯫
ꯀꯅꯥ ꯊꯣꯡ ꯅꯪ ꯊꯣꯡꯉꯤꯔꯣ?
ꯍꯨꯡꯍꯪ ꯑꯩꯒꯤ ꯏꯃꯥꯟꯅꯕꯤꯅ꯫
ꯑꯁ ꯅꯃꯥꯟꯅꯕꯤꯒ ꯂꯩꯔꯤꯔꯣ?
ꯍꯣꯏ꯫
ꯀꯩꯒꯤ ꯅꯃꯥꯟꯅꯕꯤꯒ ꯂꯩꯔꯤꯕ?
ꯃꯥꯟꯅꯕꯤ ꯂꯩꯕꯒꯤ ꯍꯤ ꯍꯤ ꯍꯤ ꯫
ꯃꯥ ꯊꯣꯡꯍꯜꯂꯤꯔꯣ ꯅꯃꯥꯟꯅꯕꯤ ꯂꯩꯕꯒꯤ?
ꯑꯣꯝ ꯑꯩꯈꯣꯏꯒꯤ ꯇ꯭ꯔꯟ ꯇ꯭ꯔꯟ ꯂꯩꯕꯒꯤ꯫
ꯑꯁ! ꯂꯣꯏꯔꯦꯍꯦ꯫
ꯑꯗꯨꯝ ꯇꯧꯗ꯭ꯔꯗꯤ ꯍꯣꯏ ꯑꯗꯨꯝ ꯇꯧꯗ꯭ꯔꯗꯤ ꯌꯥꯗꯦ꯫
ꯀꯩꯅꯣ ꯃꯤ ꯑꯃꯅ ꯊꯣꯡꯉꯗꯤ ꯌꯥꯔꯦ ꯀꯩꯅꯣ꯫
ꯀꯩꯅꯣ ꯃꯤ ꯑꯃ ꯑꯃ ꯊꯣꯡꯉꯒ ꯑꯝ ꯑꯥ ꯃꯤ ꯑꯍꯨꯝ ꯃꯔꯤꯅ ꯑꯗꯨꯝ ꯆꯥꯔꯒ ꯂꯩꯔꯗꯤ ꯃꯤ ꯑꯃ ꯗꯦ ꯋꯥꯒꯅꯤꯅꯥ
ꯑꯗꯣ ꯑꯇꯩꯗꯣ ꯀꯣꯟꯒꯨꯝꯕ ꯐꯦꯡꯗꯨꯢꯅꯦ ꯌꯨꯝꯒꯤ ꯊꯕꯛ ꯁꯨꯕ ꯀꯩꯜ ꯀꯩꯂꯩꯅꯣ ꯂꯩꯕ ꯁꯨꯗꯨꯏꯅꯤꯅꯦ ꯀꯩꯅꯣ
ꯍꯦ ꯑꯥ ꯑꯇꯣꯞꯄꯥ ꯑꯇꯣꯞꯄ ꯊꯕꯛꯁꯤꯡꯗꯤ ꯑꯗꯨꯝ ꯃꯥ ꯃꯥꯅ ꯃꯥꯒꯤ ꯔꯨꯝ ꯔꯨꯝ ꯁꯦꯡꯔꯒ ꯃꯥꯒꯤ ꯗ꯭ꯔꯦꯁ ꯑꯗꯨꯝ ꯑꯥ ꯋꯥꯁ ꯇꯧꯔꯒ ꯑꯗꯨꯝ ꯇꯧꯒꯅꯤꯅꯥ ꯊꯕꯛ ꯑꯝ ꯑꯇꯣꯞꯄ ꯂꯩꯇꯦꯕ ꯆꯥꯛ ꯆꯥꯛ ꯈꯛꯇꯅꯦꯕ ꯊꯣꯡꯅꯕꯗꯣ ꯊꯕꯛꯗꯣ
ꯔꯨꯝꯗꯤ ꯃꯥꯟꯅꯗ꯭ꯔꯣ
ꯔꯨꯝꯗꯤ ꯑꯗꯨꯝ ꯑꯥ ꯑꯃ ꯑꯅꯤ ꯑꯍꯨꯝꯅꯤꯅ
ꯑꯣ ꯑꯣ ꯇꯨꯝꯃꯤꯟꯅꯗꯦ
ꯑꯥ ꯔꯨꯝ ꯔꯨꯝ ꯑꯃꯗ ꯃꯤ ꯑꯅꯤ ꯑꯅꯤ ꯂꯩꯕ
ꯑꯣ ꯑꯗꯣ ꯃꯥ ꯆꯥꯛ ꯄꯨꯜꯂꯞ ꯆꯥꯕꯅ ꯃꯤ ꯀꯌꯥ ꯆꯥꯕ
ꯄꯨꯜꯂꯞꯗꯤ ꯆꯥꯏꯌꯦ ꯃꯤ ꯃꯤ ꯑꯍꯣ ꯃꯔꯤ ꯃꯉꯥ
ꯑꯣꯍ ꯌꯥꯝꯗꯦꯍꯦ
ꯌꯥꯝꯗꯦ ꯌꯥꯝꯗꯦ ꯍꯥꯏꯕ꯭ꯔꯥ
ꯆꯥꯔꯒ ꯍꯤꯡꯂꯤꯅꯣ
ꯑꯥ ꯀꯩꯅꯣ ꯑꯗꯨꯝ
ꯎꯝ
ꯐꯥꯎꯕ ꯏꯟꯁꯥꯡ ꯁꯤꯡꯗꯣ
ꯑꯣ
ꯇꯣꯃꯦꯇꯣꯒ ꯄꯣꯇꯦꯇꯣꯒ ꯗꯥꯜꯒ ꯑꯥ ꯁ꯭ꯄꯤꯅꯠꯁ ꯀꯨꯝꯕ ꯄꯤ ꯒꯨꯝꯕ ꯑꯁ
ꯗꯥꯜꯗꯣ ꯌꯥꯝ ꯆꯥꯔꯨꯅꯨꯀꯣ ꯅꯨꯡꯁꯤꯠ ꯌꯥꯝ ꯀꯥꯕꯅꯦ
ꯅꯨꯡꯁꯤꯠ ꯌꯥꯝ ꯀꯥꯕꯅꯤ ꯍꯥꯏꯕ꯭ꯔꯥ ꯑꯣ ꯑꯣ
ꯒ꯭ꯌꯥꯟ ꯇꯥꯔꯕꯣ
ꯇꯥꯢꯌꯦ ꯇꯥꯢ ꯑꯦ ꯑꯈꯣꯏꯗꯣ ꯌꯥꯝ ꯁꯥꯕꯒꯤ ꯀꯥꯕ ꯃꯇꯝ ꯂꯩꯇꯕ ꯃꯥꯜꯂꯦ
ꯑꯁ ꯀꯥꯗ꯭ꯔꯣ ꯍꯥꯏꯔꯤꯁꯦ
ꯍꯣꯏ ꯀꯥꯗꯦ
ꯑꯩꯈꯣꯏꯗꯁꯨ ꯁꯥꯢꯅꯦ ꯑꯗꯨ ꯑꯩꯉꯣꯟꯗꯗꯤ ꯀꯥꯏ ꯀꯩꯗꯧꯕꯒꯤꯔꯥ
ꯅꯪ ꯅꯪꯒꯤꯗꯣ ꯈꯔ ꯍꯦꯟꯃꯟꯕꯒꯤ
ꯑꯣꯏꯔꯝꯃꯅꯤ ꯑꯗꯨꯗꯤ ꯀꯅꯥ ꯀꯅꯥ ꯆꯠꯂꯤꯔꯥ ꯍꯧꯖꯤꯛ ꯋꯥꯛꯀꯤꯡ ꯆꯠꯂꯤꯔꯣ
ꯑꯗꯨꯝ ꯍꯣꯏ ꯇꯦꯔꯦꯁꯇ ꯑꯗꯨꯝ ꯐꯝꯕ ꯌꯥꯗꯦ ꯑꯗꯣ ꯀꯩꯅꯣ ꯃꯣꯁꯀ꯭ꯋꯤꯇꯣ ꯂꯩꯕꯒꯤ
ꯑꯣ ꯑꯣ ꯀꯥꯡ ꯍꯥꯏꯌꯣꯅꯦ
ꯀꯥꯡ ꯍꯣꯏ ꯀꯥꯡ ꯑꯩ ꯑꯩ ꯂꯣꯏꯅꯃꯛ ꯈꯪꯗꯦꯕ ꯍꯩꯇꯦꯕ ꯑꯩ
ꯎꯝ
ꯑꯩ ꯍꯧꯖꯤꯛ ꯍꯥꯏꯕꯁꯨ ꯑꯁꯤ ꯑꯁꯤꯒꯤ ꯑꯦꯞꯁꯇ ꯆꯪ ꯆꯪꯔꯒ ꯑꯗꯨꯝ ꯑꯥ ꯋꯥꯔꯤ ꯁꯥꯕꯒꯤ ꯈꯔ ꯍꯩꯕꯅꯦ ꯁꯤ ꯂꯦꯕꯦꯜ ꯀꯥꯕꯁꯨ ꯅꯪꯗꯤ ꯀꯅꯥ ꯀꯅꯥ ꯂꯩꯕ꯭ꯔꯥ
ꯍꯧꯖꯤꯛꯇꯤ ꯏꯆꯦ ꯑꯅꯤꯒ ꯂꯩꯌꯦ
ꯑꯥ ꯐꯩꯌꯦꯅ
ꯐꯥꯗꯦ ꯅꯍꯥꯟꯗꯤ ꯌꯦ ꯏꯇꯣꯝꯅ ꯂꯩꯔꯝꯕꯅꯦꯕ
ꯑꯣ
ꯑꯁ ꯌꯦꯟꯁꯥꯡꯒꯗꯣ ꯗꯥꯜ ꯆꯝꯐꯨꯠ ꯈꯛꯇꯅꯦ ꯆꯥꯔꯤꯁꯦ ꯊꯣꯡꯕ ꯍꯩꯇꯕꯅꯤꯅ
ꯑꯥ ꯏꯆꯦꯒ ꯂꯩꯃꯤꯟꯅꯕꯗꯤ ꯌꯥꯝ ꯐꯕꯅꯦ ꯑꯩꯁꯨ ꯑꯗꯨꯝ ꯂꯩꯃꯤꯟꯅꯅꯤꯡꯉꯦ ꯑꯗꯨ ꯑꯩꯈꯣꯏ ꯒꯤ ꯏꯆꯦꯁꯤꯡꯗꯤ ꯂꯩꯇꯕꯒꯤꯅꯤ ꯎꯄꯥꯏ ꯂꯩꯇ꯭ꯔꯕ ꯂꯩꯇ꯭ꯔꯕꯒꯤ ꯑꯗꯨꯝ ꯂꯩꯕꯅꯤ
ꯑꯩ ꯂꯥꯛꯀꯦ ꯑꯩ ꯂꯥꯛꯀꯦ
ꯍꯦ ꯅꯪ ꯑꯩꯒꯤ ꯑꯩꯒꯤ ꯐꯝ ꯑꯩꯒꯤ ꯃꯐꯝ ꯈꯪꯪꯂꯔꯣꯏ
ꯈꯪꯒꯅꯤꯗ ꯑꯩ ꯂꯣꯀꯦꯁꯟ ꯂꯣꯀꯦꯁꯟ ꯇ꯭ꯔꯦꯛ ꯇꯧꯔꯒ ꯂꯥꯛꯇꯣꯏꯅꯦ
ꯑꯩ ꯑꯣꯟ ꯇꯧꯔꯔꯣꯏ ꯋꯥ ꯂꯩꯇꯕ꯭ꯔꯣ
ꯇ꯭ꯔꯦꯛ ꯇ꯭ꯔꯦꯛ ꯇꯧꯔꯁꯨ ꯍꯩꯗ
ꯂꯣꯀꯦꯁꯟ ꯑꯣꯟ ꯇꯧꯗ꯭ꯔꯁꯨ
ꯎꯝ
ꯑꯣ ꯌꯥꯝ ꯍꯩꯌꯦ ꯍꯦ ꯃꯤꯗꯤ
ꯍꯩꯕꯅꯦ ꯃꯤ ꯑꯩꯗꯤ ꯑꯦ ꯌꯥꯏ ꯅꯤ ꯀꯩꯅꯣ
ꯅꯪ ꯑꯥ ꯀꯩꯅꯣ ꯀꯝꯄ꯭ꯌꯨꯇꯔꯒꯨꯝꯕ ꯌꯥꯝ ꯍꯩꯕ ꯃꯥꯂꯦꯀꯣ
ꯋꯥꯎ ꯍꯩꯔꯝꯃꯅꯤ
ꯈꯟꯗꯣ
ꯅꯣꯏ ꯅꯣꯏ ꯅꯪ ꯀꯣꯂꯦꯖ ꯆꯄ ꯆꯥ ꯀꯣꯂꯦꯖ ꯀꯥꯕ꯭ꯔꯥ
ꯀꯥꯏꯌꯦ
ꯀꯩꯅꯣ ꯅꯣꯛꯈ꯭ꯔꯤꯁꯤꯗꯤ ꯑꯩ ꯆꯠꯂꯦ ꯍꯥꯏꯌꯦꯅ
ꯑꯗꯨ ꯃꯈꯣꯟ ꯌꯥꯝ ꯊꯣꯛꯄꯀꯣ ꯑꯗꯨꯒꯤ
ꯑꯣ
ꯀꯩ ꯀꯩ ꯃꯈꯣꯟꯅꯣ ꯇꯥꯕꯀꯣ
ꯑꯩꯒꯤ ꯐꯨꯠ ꯏꯁꯇꯦꯞꯀꯤ ꯃꯥꯜꯂꯦ
ꯎꯝ ꯑꯣꯏꯔꯝꯃꯅꯤ ꯑꯁ ꯀꯥꯡ ꯌꯥꯝꯕ꯭ꯔꯣ ꯅꯣꯏ ꯅꯣꯏ ꯁꯥꯏꯗꯇ
ꯑꯣ ꯈꯪꯗꯦ ꯂꯩ ꯉꯁꯤ ꯀꯩꯅꯣ ꯉꯔꯥꯡꯗꯤ ꯂꯩꯇꯕꯅꯦ ꯉꯁꯤ ꯐꯝꯕ ꯌꯥꯗꯦꯕ
ꯅꯣ
ꯅꯣꯏ ꯎꯝ ꯅꯣꯏ ꯑꯥ ꯆꯤꯡ ꯆꯤꯡꯗ ꯅꯠꯇꯦꯀꯣ
ꯑꯧ ꯇꯝꯄꯥꯛꯇꯅꯦ
ꯑꯣ ꯑꯣ ꯑꯣ ꯍꯥ ꯅꯣꯏ ꯅꯪꯒꯤ ꯍꯥ
ꯀꯥꯏꯗ ꯆꯠꯂꯤꯅꯣ
ꯑꯩꯔꯣ
ꯆꯨꯝꯅ ꯆꯠꯂꯤꯔꯣ ꯅꯠꯇ꯭ꯔꯒ
ꯀꯗꯥꯏ ꯆꯠꯄ ꯅꯪ ꯅꯪ ꯍꯥꯏꯕꯗꯤ ꯀꯗꯥꯏ ꯆꯠꯄꯥꯔ
ꯑꯕꯗꯤ ꯆꯨꯝ ꯆꯨꯝꯅ ꯋꯥꯛꯀꯤꯡ ꯆꯠꯂꯤꯔꯣ ꯅꯠꯇ꯭ꯔꯒ ꯗꯨꯀꯥꯟꯒꯨꯝꯕ ꯆꯠꯅꯤꯡꯉꯥꯏ ꯆꯠꯂꯤꯔꯣ
ꯅꯪꯁꯦ ꯑꯌꯥ ꯑꯩ ꯔꯨꯞꯇꯣꯞꯗ ꯑꯗꯨꯝ ꯐꯝꯕ ꯌꯥꯗꯕꯒꯤ ꯍꯥ
ꯆꯠꯊꯣꯛ ꯆꯠꯁꯤꯟ ꯇꯧꯔꯤꯔꯣ
ꯆꯠꯊꯣꯛ ꯆꯠꯁꯤꯟ ꯍꯥꯏꯕꯗꯤ ꯀꯔꯤꯅꯣ ꯊꯕꯛ ꯂꯩꯇꯕꯒꯤ ꯑꯩ ꯆꯥꯛ ꯆꯥꯕ ꯂꯣꯏꯔꯒ ꯑꯗꯨꯝ ꯐꯝꯅꯤꯡꯗꯕ ꯑꯗꯨꯒꯤ ꯑꯗꯨꯝ ꯋꯥꯛꯀꯤꯡ ꯆꯠꯂꯒ ꯔꯨꯐꯇꯣꯞꯇ ꯂꯩꯌꯦ
ꯑꯣ ꯑꯣ ꯑꯣ
ꯌꯥꯔꯦꯀꯣ ꯍꯧꯖꯤꯛꯇꯤ ꯒꯌꯥꯟ ꯇꯥꯏꯌꯦꯀꯣ
ꯅꯪꯒꯤ ꯕ꯭ꯔꯦꯟꯁꯨ ꯌꯥꯗꯦꯍꯦ ꯃꯣꯔꯤꯁꯦ
ꯑꯩꯅ ꯍꯥꯏꯕꯁꯨ ꯅꯪ ꯒ꯭ꯌꯥꯟꯗꯕ ꯇꯥꯗꯕꯒꯤꯅꯦ
ꯅꯪ ꯀꯔꯤ ꯅꯪ ꯑꯩ ꯒ꯭ꯌꯥꯟ ꯇꯥꯗꯕꯠ ꯀꯔꯤ ꯂꯩꯕ꯭ꯔꯥ ꯍꯥꯏꯌꯣ ꯑꯩ ꯑꯩ ꯅꯨꯄꯤꯒꯤ ꯍꯩꯇꯦ ꯍꯥꯏꯌꯦ ꯍꯥꯏꯕꯅꯤꯅꯦ
ꯃꯋꯥ ꯂꯧꯗꯦꯗ
ꯑꯗꯣ ꯀꯔꯤꯔ ꯆꯠꯊꯣꯛ ꯆꯠꯁ ꯆꯠ ꯀꯩꯅꯣ ꯆꯠꯁꯤꯟ ꯍꯥꯏꯕ꯭ꯔꯥ
ꯆꯠꯊꯣꯛ ꯆꯠꯁꯤꯟ
ꯆꯠ ꯆꯠꯊꯣꯛ ꯆꯛꯁꯤꯟ
ꯍꯧꯖꯤꯛ ꯉꯥ ꯍꯣ ꯍꯣꯔꯦꯟ ꯍꯥꯏꯕꯤꯒꯦ
ꯑꯥ ꯍꯧꯖꯤꯛ ꯅꯪ ꯍꯥꯏꯕ ꯍꯩꯇꯕ꯭ꯔꯣ
ꯑꯥ ꯍꯩꯇꯦ
ꯌꯥꯝ ꯃꯥꯂꯦ ꯅꯪꯁꯦ ꯅꯪ ꯅꯪ ꯅꯪꯒꯤ ꯈꯣꯟꯖꯦꯜꯁꯦ ꯑꯩꯈꯣꯏꯒꯤ ꯏꯃꯥꯟꯅꯕ ꯑꯃ ꯌꯥꯝ ꯃꯥꯟꯕ ꯂꯩꯌꯦ
ꯑꯩꯅꯦ ꯑꯗꯣ
ꯃꯥꯅꯦ ꯃꯥꯒꯤ ꯁꯛꯇꯣ ꯑꯩ ꯍꯧꯖꯤꯛ ꯑꯦ ꯎꯋꯦ ꯅꯣꯛꯅꯤꯡꯉꯦ
ꯀꯅꯥ ꯀꯅꯥ ꯂꯩꯕ꯭ꯔꯣ ꯅꯪ ꯅꯃꯥꯟꯅꯕꯤꯒ ꯂꯩꯕ꯭ꯔꯣ
ꯏꯃꯥꯟꯅꯕꯤꯁꯨ ꯂꯩꯌꯦ ꯍꯣꯏ ꯃꯥꯁꯨ ꯑꯗꯨꯝ ꯀꯣꯜ ꯇꯧꯔꯒ ꯂꯩꯌꯦ
ꯑꯣ ꯑꯣ ꯌꯥꯝ ꯅꯨꯡꯉꯥꯏꯅꯦ ꯅꯣꯏ ꯄꯨꯟꯁꯤꯁꯦ
ꯅꯝꯕꯔ ꯅꯝꯕꯔ ꯑꯇꯣꯄ ꯀꯣꯜ ꯇꯧꯕ ꯌꯥꯔꯗꯤ ꯑꯩꯒꯤ ꯏꯃꯥꯅꯕꯤ ꯑꯃꯁꯨ ꯄꯤꯌꯣ
ꯄꯤꯕꯤꯒꯦ ꯄꯤꯕꯤꯒꯦ
ꯑꯣꯖꯤꯛ ꯀꯔꯤꯁꯨ ꯇꯧꯅꯤꯡꯉꯥꯏ ꯂꯩꯇꯅ ꯐꯝꯔꯒ ꯂꯩꯌꯦ
ꯒꯦꯝ ꯒꯨꯝꯕ ꯁꯥꯟꯅꯗ꯭ꯔꯣ
ꯒꯦꯝ ꯃꯥꯗꯤ ꯌꯥꯝ ꯁꯥꯟꯅꯕꯅꯦ ꯑꯗꯣ ꯑꯁꯤ ꯑꯁꯤꯒꯤ ꯇꯥꯛꯁ ꯁꯦ ꯃꯥꯁꯨ ꯇꯧꯅꯤꯡꯕ
ꯑꯁ ꯒꯦꯝ ꯄꯥꯝꯕꯅꯦ ꯑꯗꯨꯗꯤ ꯒꯦꯝ ꯁꯥꯟꯅꯔꯗꯤ
ꯅꯪ ꯅꯪꯁꯨ ꯒꯦꯝ ꯁꯥꯟꯅꯕ꯭ꯔꯥ
ꯑꯁ ꯍꯧꯖꯤꯛꯇꯤ ꯁꯥꯟꯅꯗ꯭ꯔꯦ ꯐꯣꯟ ꯌꯥꯗꯕꯒꯤ
ꯑꯣ ꯅꯪ ꯀꯔꯤ ꯀꯔꯤ ꯒꯦꯝ ꯁꯥꯟꯅꯕ꯭ꯔꯥ
ꯂꯣꯏꯟ ꯁꯥꯟ ꯅꯩꯗ ꯅꯃꯥꯟꯅꯕꯤ ꯁꯥꯟꯅꯕꯗꯣ ꯂꯣꯏꯅ ꯁꯥꯟꯅꯩꯌꯦ ꯃꯥꯅ ꯁꯥꯟꯅꯕꯗꯣ
ꯅꯪ ꯈꯪꯗꯦꯅ
ꯈꯪꯉꯦꯗ ꯑꯩ ꯃꯥ ꯀꯅꯥ ꯀꯩ ꯁꯥꯟꯅꯕ꯭ꯔꯥ ꯍꯥꯏꯕꯗꯣ ꯑꯩ ꯈꯪꯉꯦ
ꯅꯪ ꯄꯞꯖꯤ ꯁꯥꯟꯅꯕ꯭ꯔꯥ
ꯅꯃꯥꯟꯅꯕꯤꯗꯣ ꯃꯣꯕꯥꯏꯜ ꯂꯤꯖꯦꯟ ꯁꯥꯟꯅꯔꯝꯅꯤ ꯀꯣ
ꯖ ꯃꯣꯕꯥꯏꯜ ꯂꯤꯖꯦꯟ ꯀꯔꯤꯔꯥ ꯃꯥꯗꯤ ꯂꯨꯗꯣ ꯒꯛ ꯂꯨꯗꯣꯒꯨꯕ ꯒꯛꯇꯅꯦ
ꯑꯩꯁꯨ ꯀꯦꯟꯗꯤ ꯀ꯭ꯔꯁ ꯈꯛꯇꯅꯦ
ꯃꯥꯗꯤ ꯀꯦꯟꯗꯤ ꯀ꯭ꯔꯁꯒꯨꯝꯕ ꯈꯛꯇꯅꯦ
ꯑꯩꯗꯤ ꯑꯁꯤ ꯀꯩ ꯍꯥꯏꯁꯤꯔꯥ ꯁꯅꯦꯛ ꯑꯦꯟ ꯂꯦꯗꯔꯗꯣ
ꯍꯥꯥ
ꯁꯅꯦꯛ ꯑꯦ ꯂꯦꯗꯔꯔꯣ
ꯍꯣꯏ ꯍꯣꯏ ꯅꯣꯀꯤꯌꯥꯒꯤꯗꯣ ꯑꯥ
ꯀꯤꯄꯦꯗꯀꯤꯗꯣ ꯑꯩ ꯍꯧꯖꯤꯛ ꯀꯣꯜ ꯇꯧꯔꯤꯁꯤ ꯀꯤꯄꯦꯗ ꯇꯅꯦ
ꯑꯥ ꯅꯨꯡꯉꯥꯥꯏꯔꯦꯅꯦ
ꯖꯤꯌꯣ ꯑꯣꯏꯕꯒꯤ ꯀꯣꯜ ꯇꯧꯕ ꯌꯥꯕ
ꯑꯣ ꯌꯥꯝ ꯐꯩꯌꯦꯅ
ꯑꯧ ꯌꯥꯝ ꯐꯩꯌꯦ
ꯌꯥꯝ ꯐꯩꯌꯦ ꯌꯥꯝ ꯐꯩꯌꯦ
ꯌꯥꯝꯅ ꯅꯨꯡꯉꯥꯏꯌꯦ
ꯅꯪꯁꯦ ꯌꯥꯝ ꯃꯥꯜꯂꯦ ꯑꯩꯒꯤ ꯅꯨꯞ ꯑꯩꯒꯤ ꯑꯥ ꯀꯩꯅꯣ ꯏꯃꯥꯟꯅ ꯕ ꯑꯃꯗꯣ ꯑꯩ ꯅꯣꯏ ꯌꯥꯝ ꯅꯣꯛꯅꯤꯡꯉꯦ ꯅꯪ ꯅꯪ ꯋꯥ ꯍꯥꯏꯕ
ꯀꯩꯅꯣ ꯅꯪꯒꯤ ꯈꯣꯟꯖꯦꯜꯁꯨ ꯌꯥꯝ ꯆꯞ ꯃꯥꯟꯅꯩꯌꯦ
ꯌꯥꯝ ꯃꯥꯟꯕ꯭ꯔꯥ
ꯍꯣꯏ ꯃꯥꯒꯤ ꯑꯥ ꯀꯩꯅꯣ ꯕ꯭ꯔꯗꯔꯒꯨꯝꯕꯗꯤ
ꯃꯥꯒꯤ ꯇꯨꯏꯟ ꯕ꯭ꯔꯥꯗꯔꯅꯦ ꯑꯩꯁꯦ
ꯃꯥꯟꯒꯅꯤ
ꯑꯣꯏꯕꯅꯦꯕ ꯑꯩꯒꯤ
ꯍꯩ